ꯍꯜꯂꯣ
ꯇ ꯌꯦ
ꯑ ꯇꯥꯏ ꯀꯣꯕ꯭ꯔꯣ
ꯍꯣꯏ ꯇꯥꯏ ꯇꯥꯏ ꯐ꯭ꯔꯤ ꯇꯧꯕ꯭ꯔꯥꯣ
ꯀꯥꯚꯑꯐꯏꯕꯩꯐꯩꯐ
ꯀꯔꯤ ꯇꯧꯔꯤꯅꯣ
ꯑꯁꯨꯝ ꯐꯝꯃꯒ ꯂꯩꯌꯦꯦ ꯅꯪꯗꯤ
ꯑꯁ ꯑꯩꯁꯨ ꯐꯃꯨꯡꯗ ꯑꯗꯨꯝ ꯍꯤꯞꯄꯒ ꯂꯩꯗꯦ
ꯑꯣ ꯣꯠ ꯌꯦꯡꯕ꯭ꯔꯣꯅ ꯅꯨꯡꯗꯥꯡ
ꯑꯁ ꯅꯨꯡꯗꯥꯡꯒꯤꯗꯣ ꯑꯩ ꯑꯁ ꯇꯨꯝꯕ ꯍꯧꯒꯠꯄ ꯉꯝꯗꯕꯒꯤ ꯌꯦꯡꯅꯤꯡꯗ꯭ꯔꯔꯤꯅꯦ
ꯑꯁ ꯌꯦꯒꯗ ꯍꯅꯤꯅꯦ ꯉꯁꯤꯗꯤ ꯐꯠꯇꯅ ꯌꯦꯡꯉꯁꯦ ꯉꯁꯤꯒ ꯍꯌꯦꯡꯀꯣ ꯍꯌꯦꯡꯁꯦ ꯍꯌꯦꯡꯁꯦ ꯑꯩꯈꯣꯏꯒꯤ ꯇꯤꯝ ꯁꯅꯥꯅꯦꯕꯀꯣ
ꯍꯣꯏ ꯁꯥꯟꯅꯔꯅꯤ ꯍꯌꯦꯡꯗꯤ ꯑꯩꯈꯣꯏꯒꯤ ꯎꯝ
ꯑꯩꯒꯤ ꯇꯤꯝ ꯁꯅꯥꯒꯅꯤ ꯍꯌꯦꯡꯗꯤ ꯕ꯭ꯔꯗꯔ ꯃꯦꯁꯤꯗꯣ
ꯍꯣꯏ
ꯑꯗꯨ ꯁꯅꯥꯒꯅꯤ ꯅꯣꯏꯁꯨ ꯐꯖꯅ ꯌꯦꯡꯉꯨ ꯅꯒ ꯅꯥꯟꯣ ꯔꯣꯅꯦꯜꯗꯣ ꯔ ꯃꯦꯁꯤ ꯔꯥ ꯑꯕꯥꯄꯤꯤ ꯔꯔ ꯌꯃꯜ ꯔꯥ
ꯑꯁ ꯑꯩꯁꯨ ꯃꯤꯦꯁꯤꯅꯤꯅꯦ
ꯁꯥꯕꯁ
ꯍ
ꯑꯗꯨꯗꯤ ꯌꯥꯝ ꯐꯥꯏꯅꯦ
ꯍꯌꯦꯡꯗꯤꯈꯣ ꯑꯔꯔꯥꯗꯤ ꯁꯣꯏꯔꯦ ꯍꯌꯦꯡꯗꯤ ꯃꯤꯁꯤꯗꯣ ꯒꯣꯜ ꯑꯃꯔ ꯑꯅꯤꯔ ꯁꯣꯏꯔꯔꯣꯏꯕ
ꯍꯣꯏꯅꯦ ꯁꯣꯏꯔꯣꯏꯗ ꯃꯥ ꯒꯣꯜ ꯑꯅꯤ ꯅꯠꯇ꯭ꯔꯒ ꯑꯅꯤ ꯉꯥꯎꯒꯣ ꯑꯅꯤ ꯆꯂꯗꯤ ꯃ ꯎꯝ ꯣꯜꯗꯦꯟ ꯕꯨꯠ ꯐꯪꯅꯤꯉꯥꯏꯒꯤ ꯆꯥꯟꯁ ꯌꯥꯝ ꯂꯩꯔꯦ ꯇꯣꯞ ꯏꯁꯀꯣꯔꯔꯗꯨꯣ
ꯎꯝ ꯑ ꯃꯥ ꯍꯧꯖꯤꯛꯁꯨ ꯂꯩꯔꯤ ꯍꯧꯖꯤꯛꯁꯨ ꯃꯥ
ꯍꯧꯖꯤꯛꯇꯤ ꯏꯕꯥꯄꯦ ꯏꯕꯥꯄꯦꯅ ꯋꯥꯡꯉꯦ ꯍꯧꯖꯤꯛꯇꯤ
ꯑꯁ ꯃꯤꯁꯤꯁꯨ ꯂꯩꯅꯦ ꯃꯥꯁꯨ ꯑꯦ ꯁꯤꯁꯨ ꯂꯩꯕꯅꯤꯅ ꯀꯣ
ꯎꯝ
ꯑꯦꯁꯦꯁ ꯑꯅꯤꯔꯥ ꯂꯩꯌꯦ ꯃꯤꯁꯤꯒꯤꯗꯣ ꯕꯥꯄꯤꯒꯤꯗꯤ ꯑꯃꯥꯔꯥ
ꯎꯃ ꯅꯍꯥꯟ ꯏꯖꯦꯞꯒ ꯏꯖꯤꯞꯒ ꯀꯩꯅꯣ ꯑꯥꯔꯖꯦꯟꯇꯤꯅꯥ ꯁꯥꯟꯅꯕꯗ ꯅꯪ ꯌꯦꯡꯕ꯭ꯔꯣ
ꯍꯣꯏꯅꯦ ꯑꯗꯨ ꯌꯦꯡꯉꯅꯦ ꯑꯥꯏꯁ ꯀꯔꯤ ꯌꯦꯡꯔꯣꯏꯗꯤ ꯇꯧꯅꯤꯡꯕꯅꯣ
ꯑꯁ ꯑꯗꯨ ꯃꯦꯆ ꯅꯨꯡꯉꯥꯏꯈꯣ
ꯍꯣꯏ ꯐꯖꯅ ꯄꯦꯜꯂꯦ ꯑꯗꯨꯗꯤ ꯑꯁ ꯑꯩ
ꯍ ꯌꯥꯝ ꯄꯦꯟꯕꯅꯦ ꯑꯁꯦꯡꯕ ꯆꯦꯝꯄꯤꯌꯟ ꯋꯥꯔꯜ ꯆꯦꯝꯄꯤꯌꯟ ꯇꯤꯝ ꯃꯥꯜꯂꯤꯕ ꯑꯗꯨ ꯑꯗꯨ ꯅꯨꯃꯤꯠꯇꯨꯗꯤ ꯑꯁ ꯁꯚꯦꯟꯇꯤ ꯅꯥꯏꯟ ꯃꯤꯅꯤꯠ ꯁꯚꯦꯟꯇꯤ ꯅꯥꯏꯟ ꯃꯤꯅꯤꯠꯁꯗꯒꯤ ꯍꯧꯔꯒ
ꯍꯣꯏ ꯔꯤꯄꯤꯠ ꯔꯤꯄꯤꯠ ꯃꯣꯏꯗ ꯆꯟꯕ ꯍꯧꯕ ꯐꯤꯐꯇꯤꯟ ꯃꯤꯅꯤꯠ ꯏꯁꯀꯣꯜ ꯆꯟꯕ ꯍꯥꯏꯕꯁꯤꯗꯤ ꯔꯦꯀꯣꯔꯠ ꯑꯃꯅꯤ
ꯑꯣ ꯀꯦꯃꯦꯔꯥ ꯇ ꯣ ꯍꯂꯣ
ꯎꯝ ꯅꯨꯡꯗꯥꯡꯒꯤꯁꯨ ꯌꯦꯡꯒꯗꯕ꯭ꯔꯣ
ꯑꯁ ꯉ ꯅꯨꯡꯗꯥꯡꯗ ꯌꯦꯡꯒꯅꯤꯅꯦ
ꯑ ꯅꯣꯋꯦꯒ ꯏꯪꯂ꯭ꯂꯦꯟꯒꯤꯗꯣꯀꯣ
ꯍꯣꯏ ꯅꯣꯔꯋꯦꯗ ꯆꯠꯈ꯭ꯔꯅꯤ ꯍꯥꯏꯗꯤ
ꯑꯁ ꯅꯣꯔꯋꯦꯁꯨ ꯀꯥꯂꯦꯗ ꯇꯤꯝꯗꯤ ꯑꯩ ꯏꯪꯂꯦꯟꯗ ꯏꯁꯇ꯭ꯔꯥꯏꯗꯣ ꯐꯥꯕ ꯂꯩ
ꯍꯣꯏ ꯎꯝ ꯑ ꯅꯣꯔꯋꯦꯗ ꯁꯞꯄꯣꯔꯠ ꯇꯧꯅꯤꯕ
ꯑꯩꯁꯨ ꯅꯏꯅꯦ
ꯎꯝ
ꯑꯅꯤꯃꯛꯅꯤꯗ ꯑꯃ ꯑꯗꯨꯝ ꯀꯥꯔꯛ ꯌꯥꯏꯗ
ꯎꯝ ꯕ꯭ꯔꯤꯇꯤꯁ ꯑ ꯏꯪꯂꯦꯟꯗꯤ ꯕ꯭ꯔꯤꯇꯤꯁ ꯑꯣꯏꯕꯅꯤꯅꯀꯣ
ꯍꯣꯏ
ꯇꯜꯂꯤꯕ ꯕ꯭ꯔꯤꯇꯤꯁꯀꯤ ꯃꯤꯁꯤꯡꯗꯤ ꯑꯩꯈꯣꯏ ꯅꯒꯥꯥꯁꯤꯡꯗ ꯃꯣꯏ ꯕ꯭ꯔꯤꯇꯤꯁꯅ ꯑꯗꯨꯖꯗꯣ ꯅꯪꯒ ꯔꯥꯅꯤ ꯃꯇꯗ ꯐꯖꯅ ꯇꯣ ꯆꯔ ꯇꯧꯔꯒ ꯂꯩ ꯂꯩꯕꯅꯤꯅꯀꯣ ꯃꯣꯏꯁꯦ ꯑꯁ ꯑꯗꯨ ꯍꯜꯂꯀꯥꯟꯗ ꯇꯜꯂꯦꯕ ꯁꯞꯄꯣꯔꯠ ꯇꯧꯅꯤꯡꯉꯦ
ꯑꯩꯒꯤ ꯑꯃ ꯑꯗꯨꯝ ꯀꯥꯔꯗꯤ ꯌꯥꯏꯗ ꯑꯥꯔꯖꯦꯟꯇꯤꯅꯥ ꯅ ꯑꯃ ꯑꯃꯨꯛ ꯍꯥꯠꯂꯅꯤꯕ
ꯎꯝ ꯎꯝ
ꯑ ꯑꯃ ꯑꯃꯨꯀ ꯑꯃ ꯉꯝꯃꯗꯤ ꯐꯥꯒꯅꯤꯅꯦ ꯑꯁ ꯑꯩꯈꯣꯏ
ꯍꯣꯏ
ꯈꯈꯣꯏ ꯃꯤꯁꯤꯗ
ꯑ ꯉꯉꯝꯕꯅꯤ ꯁꯦꯀꯦꯟ ꯇꯥꯏꯝ ꯃꯦꯁꯤ ꯃꯥꯒꯤ ꯏꯔꯥꯗ ꯀꯣ
ꯍꯣꯏ
ꯉꯁꯤ ꯑꯃꯨꯛꯀ ꯋꯥꯔꯜ ꯀꯞ ꯆꯦꯝꯄꯤꯌꯟ ꯂꯥꯎꯗꯤ ꯁꯦꯀꯦꯟ ꯇꯥꯏꯝ ꯂꯥꯎꯧꯕꯅꯤꯗꯅꯀꯣ
ꯍꯦꯏ‌‌ ꯕꯦꯛ ꯇꯨ ꯕꯦꯛꯅꯤ
ꯎꯝ ꯃꯥꯗꯤ ꯔꯦꯀꯣꯔꯠ ꯂꯩꯔꯦ ꯑꯗꯣ ꯔꯣꯅꯦꯜꯗꯣꯗꯤ ꯃꯥꯒꯤ ꯃꯇꯝꯗ ꯀꯠꯁ ꯆꯦꯝꯄꯤꯌꯟ ꯂꯥꯎꯗ꯭ꯔꯦꯗꯅ
ꯍꯣꯏ ꯇꯔꯨꯛꯅꯦ ꯋꯥꯜ ꯀꯥꯞ ꯁꯥꯟꯅꯕ ꯑꯃꯇꯁꯨ ꯉꯝꯒꯤꯗꯦ
ꯍꯣꯏ ꯃꯥꯗꯤ ꯗꯥꯎꯅꯁꯨ ꯑꯣꯏꯔꯝꯅꯤ ꯑꯗꯨ ꯃꯥꯁꯦ ꯇꯤꯝ ꯇꯝꯗ ꯇꯤꯝ ꯋꯥꯛ ꯁꯅꯥꯗꯤꯅꯦ ꯃꯥꯁꯦ ꯐꯨꯠꯕꯣꯜ ꯁꯟꯅꯔꯁꯨꯀꯣ ꯃꯇꯣꯟ ꯍꯣꯏ ꯏꯒꯣ ꯌꯥꯝ ꯂꯩꯌꯦ ꯑꯗꯨꯒ ꯃꯇꯣꯝꯇ ꯒꯣꯋꯜ ꯆꯟꯒꯦ ꯑꯗꯨꯒ ꯃꯇꯣꯝꯇ ꯑ ꯍꯥꯎꯒꯦ ꯍꯥꯏꯅ ꯇꯥꯎꯕ ꯑꯗꯨꯒꯤꯅꯤ ꯑꯗꯨꯅꯅꯦ ꯑꯩꯅ ꯔꯅꯦꯜꯗꯣꯗ ꯇꯥꯟꯕꯁꯦ ꯏꯒꯣꯁꯨ ꯌꯥꯝ ꯋꯥꯡꯉꯦ
ꯃꯥꯒꯤ ꯏꯒꯣꯗꯨꯅ ꯑꯩꯁꯨ ꯇꯟꯕ ꯃꯣꯏꯒꯤ ꯍꯣꯏ ꯃꯣꯏꯒꯤ ꯇꯤꯝꯁꯨ ꯏꯒꯣ ꯋꯥꯡꯕꯒꯤ ꯄꯥꯝꯗꯦ
ꯎꯝ ꯎꯝ
ꯃꯉꯣꯟꯗ ꯄꯥꯁꯤꯡꯁꯨ ꯄꯤꯅꯤꯡꯗꯦꯕ ꯃꯣꯏꯒꯤ
ꯎꯝ ꯎꯝ
ꯁꯣꯏꯒꯜꯂꯦ ꯏꯒꯣ ꯋꯥꯉꯦ ꯃꯥꯒꯤ ꯄꯥꯁ ꯄꯤ ꯁꯥꯎꯒꯜꯂꯦ ꯀꯣ
ꯎꯝ
ꯀꯟꯕꯤꯌꯨ ꯌꯥꯗꯦꯕ
ꯎꯝ
ꯃꯤꯁꯤꯕꯨꯗꯤ ꯃꯣꯏꯒꯤ ꯇꯤꯝ ꯂꯣꯏꯅꯃꯛ ꯀꯣꯁ ꯂꯣꯏꯅꯃꯛꯅ ꯊꯥꯖꯩꯕ
ꯑꯣ
ꯏꯪ ꯇꯞꯄꯥ
ꯎꯝ
ꯄ꯭ꯂꯦ ꯃꯦꯀꯔꯁꯨ ꯌꯥꯝ ꯐꯖꯩꯌꯦ ꯅꯨꯃꯤꯠꯇꯣ ꯏꯖꯤꯞꯀ ꯁꯥꯟꯅꯕ ꯅꯨꯃꯤꯠꯇꯨꯗꯤ ꯄ꯭ꯂꯦ ꯐꯖꯅ ꯎꯑꯦ
ꯎꯝ ꯑꯣ
ꯑꯗꯨꯅ ꯄꯥꯝꯃꯣꯝꯅꯤꯗ
ꯎꯝ ꯍꯟꯗꯛꯁꯦ ꯕꯣꯜ ꯌꯦꯡꯕꯅꯤꯅ ꯑꯁ ꯐꯖꯅꯁꯨ ꯇꯨꯝꯍꯧꯗ꯭ꯔꯦꯅꯦ
ꯍꯣꯏ ꯕꯣꯜꯒꯤ ꯃꯇꯝꯗꯨꯗꯤ ꯑꯗꯨꯅꯤ
ꯇꯨꯝꯕ ꯃꯔꯥꯡ ꯀꯥꯏꯗ꯭ꯔ‌ꯦ
ꯎꯝ ꯅꯪ ꯆꯤꯡꯗꯔꯣ ꯑꯥ ꯇꯝꯄꯥꯛꯇ꯭ꯔ
ꯑꯩꯗꯤ ꯆꯤꯡꯗꯅꯦ
ꯑꯣ
ꯉꯥꯏꯅꯤ ꯑꯗꯨꯗꯤ
ꯑ ꯆꯤꯡꯗꯤ ꯂꯩ ꯂꯩꯕ ꯅꯨꯡꯉꯥꯏꯕ
ꯑꯩꯁꯨ ꯆꯤꯡꯗ ꯂꯩꯗ
ꯑꯣ ꯆꯤꯡꯗ ꯂꯩꯕ ꯅꯨꯡꯉꯥꯏꯗ ꯑꯗꯨꯝ
ꯎꯝ ꯅꯣꯡꯗꯤ ꯈ꯭ꯔꯥ
ꯍꯣꯏ ꯅꯣꯡꯗꯤ ꯈꯔ ꯐꯪꯈꯔꯦ ꯑꯗꯣ ꯅꯨꯡꯗꯤ ꯅꯨꯡꯉꯥꯏꯗ ꯁꯥꯕꯁꯨ ꯀꯟꯅ ꯁꯥꯗꯦ ꯋꯦꯗꯔ
ꯎꯝ ꯑꯣ ꯎꯝ ꯅꯪꯁꯦ ꯇꯤ ꯑꯦꯝ ꯑꯦꯜꯗꯒꯤꯔꯥ
ꯍꯣꯏ ꯃꯥꯅꯤ
ꯑꯣ ꯆꯞ ꯃꯥꯟꯅꯩꯅ ꯑꯗꯨꯗꯤ
ꯑꯣ ꯆꯞꯃꯥꯟꯅꯕꯅꯤ ꯑꯩꯈꯣꯏꯒꯤ ꯃꯐꯝꯗꯨ ꯂꯩꯕꯅꯤꯅ ꯅꯨꯡꯉꯥꯏꯅꯦ
ꯑꯥ ꯀꯨꯏꯔꯕ ꯁꯤ ꯖꯣꯏꯟ ꯇꯧꯕ
ꯀꯨꯏꯗ꯭ꯔꯦ
ꯑꯣ
ꯑꯩꯗꯤ ꯀꯨꯏꯈ꯭ꯔꯦ ꯑꯗꯨꯕꯨ ꯑꯁ ꯊꯕꯛ ꯆꯤꯟꯕꯒꯤꯀꯣ
ꯍꯣꯏ꯫
ꯇꯧꯕ ꯁꯪꯗ꯭ꯔꯦꯕ ꯑꯁꯤ ꯄꯩꯁꯥꯕꯨꯗꯤ ꯐꯪꯈ꯭ꯔꯦꯗ ꯄꯩꯁꯥ ꯐꯪꯕ ꯍꯥꯎꯈ꯭ꯔꯕꯣ ꯅꯪꯕꯣ꯫
ꯍꯣꯏ ꯃꯔꯥꯛ ꯃꯔꯥꯛꯗꯤ ꯐꯪꯏ꯫
ꯑꯣ
ꯑꯌꯨꯛꯛꯇꯤ ꯀꯔꯤ ꯀꯟꯁꯥꯡ ꯆꯥꯔꯒꯦ꯫
ꯁꯤꯡ ꯑꯁꯤ ꯎꯠꯁꯣꯏ ꯌꯥꯥꯏ꯫
ꯑꯁ ꯍꯥꯎꯒꯅꯤꯅꯦ꯫
ꯑꯁ ꯑꯨꯁꯣꯏꯖꯨ ꯃꯇꯝ ꯑꯣꯏꯔꯛꯄꯅꯤꯅꯀꯣ ꯑꯁ ꯔꯤꯒꯨꯂꯔ ꯑꯣꯏꯅ ꯆꯥꯕꯁꯨ ꯌꯥꯝ ꯍꯥꯎꯇꯦꯗ ꯑꯗꯨꯝ ꯃꯔꯥꯛ ꯃꯔꯥꯛ ꯈꯛꯇ ꯆꯥꯔꯒꯀꯣ
ꯁꯨꯃꯥꯏꯅ ꯇꯧꯕꯧꯕꯗꯤ ꯑꯗꯨꯝ ꯍꯥꯎꯋꯦꯕ
ꯎꯝ ꯁ꯭ꯋꯥꯏꯁꯨ ꯍꯥꯎꯋꯦꯗ꯫
ꯅꯪꯗꯤ ꯀꯩ ꯏꯟꯁꯥꯡ ꯆꯥꯒꯦ ꯅꯪꯗꯤ꯫
ꯃꯁꯤ ꯑꯂꯨꯒꯤ ꯌꯦꯟꯗꯦꯝ ꯆꯥꯏ꯫
ꯑꯣ ꯍꯥꯎꯕꯅꯤ ꯌꯦꯟꯗꯦꯝꯁꯨ ꯌꯦꯟꯗꯦꯝꯁꯨ꯫ ꯑ ꯆꯥꯡꯉꯁꯨ ꯌꯥꯝ ꯀꯥꯟꯅꯕꯅꯦ ꯍꯥꯏꯌꯦ꯫
ꯏꯟꯗꯤꯌꯦꯝ ꯈꯪꯗ꯭ꯔꯦꯗ ꯑꯗꯨꯝ
ꯀꯦꯜꯁꯤꯌꯝ ꯀꯦꯜꯁꯤꯌꯝ ꯁꯔꯨꯛ ꯀꯣ ꯌꯦꯟꯗꯦꯝꯗꯩ ꯑ ꯀꯥꯁꯤꯝ ꯁꯣꯔꯣꯒꯤ ꯌꯥꯝ ꯂꯩꯑꯦ ꯍꯥꯏꯕꯅꯦ ꯑꯗꯨ ꯃꯍꯥꯛ ꯃꯔꯗꯤ ꯑꯗꯨꯝ ꯆꯥꯒꯗꯕꯅꯤ ꯌꯦꯟꯗꯦꯝꯗꯣ
ꯌꯥꯝ ꯇꯣꯏꯅ ꯆꯥꯔꯗꯤ ꯆꯥꯕ ꯇꯟꯕ ꯀꯣ
ꯑꯣ ꯍꯣꯏ
ꯎꯝ ꯑꯗꯨꯅ ꯃꯔꯥꯡ ꯃꯔꯗꯗꯤ ꯆꯥꯕ ꯑꯗꯨꯝ ꯍꯥꯎꯋꯦ꯫
ꯎꯝ ꯑꯩꯈꯣꯏꯗꯤ ꯇꯥꯛꯁ ꯂꯣꯏꯕꯅꯤꯅ ꯀꯣꯜ ꯇꯧꯕ ꯌꯥꯗ꯭ꯔꯤꯕ
ꯑꯣ
ꯑꯗꯨꯒꯒꯤ ꯏꯟꯀꯝꯃꯤꯡ ꯈꯛꯇ ꯑꯣ
ꯎꯝ
ꯍꯦꯀꯦ ꯍꯣꯅꯔꯒꯦ ꯅꯪꯕꯨ꯫
ꯑꯁ ꯑꯩꯗꯤ ꯑꯗꯨꯝ ꯁ꯭ꯀꯨꯜ ꯆꯠꯂꯤꯗ
ꯑꯣ ꯀꯂꯦꯖ
ꯍꯣꯏ
ꯑꯣ ꯇꯤ ꯑꯦꯝ ꯑꯦꯜ ꯀꯣꯂꯦꯖꯇ꯭ꯔꯣ꯫
ꯍꯣꯏ
ꯑꯣ ꯍꯥꯏꯅꯦ꯫
ꯔꯝ ꯔꯥꯝ ꯗꯦꯣꯁꯤꯅꯔꯃꯅꯤꯗ
ꯍꯥ
ꯃꯔꯛ ꯃꯔꯛꯇꯗꯤ ꯑꯩꯈꯣꯏꯁꯨ ꯁꯛ ꯈꯪꯅꯁꯦꯕ
ꯎꯝ
ꯍꯣꯏ ꯍꯣꯏ
ꯑꯆꯥꯥꯄꯣꯠ ꯆꯥꯅꯤꯡꯉꯥꯏ ꯂꯩꯔꯗꯤ ꯑꯩ ꯇꯥꯕ꯭ꯔꯣ
ꯍꯣꯏ ꯇꯥꯏ
ꯑꯆꯥꯄꯣꯠ ꯆꯥꯅꯤꯡꯉꯥꯏꯒꯨꯝꯕ ꯂꯥꯎꯔꯗꯤ ꯑꯩ ꯗꯨꯀꯥꯟꯗꯁꯨ ꯆꯪꯉꯨꯕ
ꯑꯩ ꯗꯨꯀꯥꯟ ꯈꯪꯕ꯭ꯔꯥ
ꯀꯔꯥꯏ ꯀꯗꯥꯏ ꯋꯥꯏꯗ꯭ꯔꯥ
ꯑ ꯑꯣꯔ ꯝꯔꯀꯦ ꯑꯣꯄꯨꯖꯤꯗꯀꯣ
ꯑꯣ
ꯎꯝ ꯑꯗꯨ ꯑꯣꯏꯗꯤ
ꯑꯣ
ꯑꯣ ꯗ ꯂꯤꯇꯣ ꯄꯤꯖꯔꯦ